ꯍꯜꯂꯣ
ꯑ ꯇꯥꯄ꯭ꯔ
ꯇ
ꯀꯦꯗꯗꯃꯤꯅ
ꯀꯁꯨ ꯇꯧꯗꯌꯦ ꯑꯗꯨꯝ ꯐꯥꯝꯅ ꯂꯩꯌꯦ
ꯑ ꯀꯔꯤ ꯏꯟꯖꯪ ꯆꯥꯔꯒꯦ ꯑꯩꯌꯨꯛꯇꯤ
ꯑꯣ ꯑꯩꯈꯣꯏꯗꯤ ꯀꯥꯡꯁꯣꯏ ꯆꯥꯏ ꯅꯪꯗꯤ
ꯑꯩꯈꯣꯏ ꯁꯨꯝ ꯑꯩꯈꯣꯏꯗꯣ ꯗꯥꯜ ꯑꯣꯏꯅ ꯇꯧꯔꯦ
ꯗꯥꯅ ꯍꯦꯟꯅ ꯍꯥꯎꯕꯅꯦꯗ
ꯑꯁ ꯄꯦꯜꯂ ꯕꯅꯤꯘ ꯘꯥꯜꯁꯦ
ꯑꯗꯣ ꯁꯤꯁꯇꯔꯗꯤ ꯀꯣꯂꯦꯖ ꯇꯝꯃꯤꯔꯥ
ꯍꯥ
ꯀꯣꯂꯦꯖ ꯇꯥꯝꯃꯤꯔꯥ
ꯀꯨꯂꯦꯁ ꯇꯗ꯭ꯔꯦꯗ
ꯑꯗꯨꯗꯤ ꯀꯩ ꯊꯕꯛ ꯍꯣꯠꯅꯔꯤꯒꯦ
ꯀꯔꯤ ꯀꯔꯤ ꯑꯗꯨꯝ ꯄꯥꯡ ꯍꯣꯛ ꯍꯣꯠꯅꯔꯤꯁ ꯑꯐꯕ ꯌꯥꯕꯁꯕꯥꯛ ꯇꯎꯗ꯭ꯔꯤꯌꯦ
ꯌꯥꯏ ꯌꯥꯏ ꯇꯞꯅ ꯇꯞꯅ ꯑꯗꯨꯝ ꯁꯨꯔꯒ ꯂꯣꯏꯔꯦ
ꯉꯁꯤꯗꯤ ꯌꯨꯝꯗ ꯑꯗꯨꯝ ꯂꯩꯔꯒꯤꯔꯣ ꯅꯠꯇ꯭ꯔꯒ ꯀꯔꯤ ꯊꯕꯥꯛ ꯇꯧꯔꯤꯁꯤꯅꯣ
ꯍꯣꯏ ꯑꯩꯗꯤ ꯌꯨꯝꯗ ꯑꯗꯨꯝ ꯂꯩꯌꯦ ꯑꯉꯥꯡꯁꯤ ꯅꯥꯔꯒ ꯂꯩꯌꯦ ꯑꯩꯗꯤ ꯑꯉꯥꯡ
ꯑꯥ.... ꯑꯉꯥꯡꯁꯤꯡ ꯂꯝꯕꯁꯤꯁꯨ ꯑꯋꯥꯕ ꯑꯃꯅꯤ
ꯑꯗꯨꯅꯦ ꯑꯁ ꯑꯉꯥꯡ ꯊꯦꯡꯕꯁꯦ ꯌꯥꯗꯦ ꯍꯟꯗꯛꯁꯦ ꯑꯉꯥꯡꯁꯤꯁꯨ ꯇꯣꯏꯅ ꯅꯥꯑꯕꯀꯣ
ꯑꯥ ꯍꯟꯗꯛꯁꯦ ꯃꯤ ꯌꯥꯝ ꯅꯥꯒꯅꯤ ꯑꯉꯥꯡꯁꯨ ꯑꯍꯟꯁꯨ ꯃꯤ ꯌꯥꯝ ꯅꯥꯕ ꯃꯜꯂꯤꯅꯦ ꯍꯟꯗꯛꯇꯤ
ꯍꯣꯏ ꯎꯝ ꯑꯗꯨꯝ ꯇꯧꯋꯦ ꯑꯁ ꯍꫭꯏ ꯑꯉꯥꯡꯁꯤꯁꯨ ꯃꯄꯥ ꯍꯦꯛ ꯅꯥꯕ ꯐꯥꯔꯛꯑꯒ ꯂꯣꯛꯈꯨ ꯂꯣꯛ ꯈꯨꯕ ꯍꯥꯎꯔꯦ
ꯑꯦ ꯌꯨꯝꯗ ꯂꯩꯕ꯭ꯔ ꯁꯤꯁꯇꫪꯗꯤ
ꯑꯩꯔꯣ ꯌꯨꯝꯗ ꯂꯩ ꯍꯧꯖꯤꯛꯇꯤ ꯌꯨꯝꯗ ꯂꯩꯇꯦ ꯍꯧꯖꯤꯛ ꯃꯄꯥꯟꯗꯁꯨ ꯂꯩꯌꯦ ꯑ ꯌꯥ
ꯑꯗꯣ ꯏꯆꯤꯟ ꯏꯅꯥꯎ ꯀꯌꯥ ꯁꯨꯒꯦ ꯁꯤꯁꯇꯔ ꯑꯩꯈꯣꯏ ꯄꯣꯛ ꯃꯤꯅꯥꯕꯗꯤ
ꯑꯩꯈꯣꯏ ꯃꯤ ꯃꯔꯤꯅꯦ
ꯁꯞꯁꯔꯦꯗꯨꯇꯤ
ꯃꯔꯨꯞ ꯍꯥꯏꯔꯒ ꯅꯪꯒꯤꯗꯤ ꯀꯌꯥꯅꯣ ꯅꯈꫭꯏꯒꯤꯗꯤ
ꯑꯩꯈꯣꯏꯗꯤ ꯅꯨꯄꯤ ꯃꯔꯤ ꯅꯨꯄꯥ ꯃꯔꯤꯅꯦ ꯃꯤ ꯌꯥꯝꯃꯦ ꯑꯩꯈꯣꯏꯗꯤ
ꯃꯤ ꯌꯥꯝꯃꯁꯨ ꯑꯃꯔꯣꯝꯗꯗꯤ ꯌꯥꯝ ꯐꯕꯅꯤꯗ ꯆꯤꯟꯅꯥꯎ ꯌꯥꯝꯕꯅꯤꯅ
ꯑꯗꯨꯝ ꯍꯣꯏ ꯑꯗꯨꯝ ꯅꯨꯡꯉꯥꯏꯗꯤ ꯅꯨꯡꯉꯥꯏ ꯍꯥꯏꯕ ꯇꯥꯔꯦ ꯑꯗꯣ ꯍꯧꯖꯤꯛꯇꯤ ꯂꯣꯏꯅ ꯌꯨꯝ ꯄꯥꯟꯅꯈ꯭ꯔꯦꯗ
ꯍꯧꯖꯤꯛ ꯂꯩꯔꯤꯁꯤ ꯁꯦ ꯅꯨꯄꯤ ꯑꯇꯣꯟꯕꯤꯒ ꯅꯨꯄꯥ ꯑꯇꯣꯟꯕꯗꯣ ꯃꯣꯏꯅꯤ ꯈꯛꯇ ꯉꯥꯏꯔꯦ
ꯃꯈꯣꯏꯗꯤ ꯂꯥꯏꯔꯤꯛ ꯇꯝꯃꯤꯕ꯭ꯔꯣ
ꯇꯝꯕ ꯇꯣꯛꯑꯦꯗ ꯍꯣꯏ ꯏꯅꯥꯎꯅꯨꯄꯤ ꯑꯇꯣꯟꯕꯤꯗꯨꯗꯤ ꯃꯥ ꯑꯦꯛꯖꯥꯝ ꯊꯥꯔꯒ ꯑꯗꯨꯝ ꯂꯩꯌꯦ
ꯇꯥꯕ꯭ꯔꯣ ꯅꯦꯠꯅꯔ ꯈꯪꯗꯦ ꯑꯝꯃꯇ ꯇꯥꯗꯦ
ꯑꯣ ꯇꯥꯏ ꯇꯥꯏ ꯐꯖꯅ ꯇꯥꯏ ꯑꯩꯒꯤ ꯑꯩꯒꯤ ꯏꯁꯄꯤꯀꫪꯗꯤ ꯈꯔ ꯅꯨꯡꯉꯥꯏꯇꯕꯩꯅꯦ
ꯑꯣ ꯑꯥ ꯑꯗꯣ ꯅꯪꯗꯤ ꯑꯉꯥꯡ ꯀꯌꯥ ꯂꯩꯈ꯭ꯔꯒꯦ
ꯑꯣ ꯑꯩꯗꯤ ꯑꯉꯥꯡ ꯑꯍꯨꯝ ꯂꯩꯌꯦ ꯏꯆꯥꯅꯨꯄꯤ ꯑꯍꯨꯝ ꯂꯩꯔꯦ
ꯑꯣ ꯆꯥꯎꯔꯝꯈꯅꯤ ꯑꯗꯨꯗꯤ ꯑꯍꯟꯗꯤ
ꯍꯣꯏ ꯑꯍꯥꯟꯕꯁꯦ ꯆꯍꯤ ꯅꯥꯏꯟ ꯏꯌꯥꫪꯁ ꯁꯨ ꯗꯨꯅꯦ ꯗꯤꯁ ꯏꯌꯥꫪ ꯀꯣ
ꯑꯗꯨꯒ ꯃꯌꯥꯏ ꯌꯥꯏꯃꯗꯨꯅ ꯁꯚꯦꯟ ꯏꯌꯥꫪꯁ ꯁꯨꯨꯔꯅꯤ ꯁꯦꯞꯇꯦꯝꯕꫪ ꯌꯧꯔꯗꯤ
ꯑꫭ
ꯑꯇꯣꯟꯕꯤꯁꯤꯗꯤ ꯑ ꯂꯥꯁ ꯏꯌꯥꫪ ꯄꯣꯛꯄꯅꯦꯅ ꯆꯍꯤ ꯑꯃꯈꯛꯇ ꯉꯥꯏꯔꯤꯌꯦ
ꯑꯥ ꯐꯔꯦꯗ ꯅꯪꯗꯤ ꯑꯉꯥꯡꯁꯤꯡꯗ ꯂꯣꯏ ꯆꯥꯎꯔꯛꯈ꯭ꯔꯗꯤ ꯑꯁ ꯅꯪꯗꯤ ꯊꯕꯛ ꯑꯃꯇ ꯁꯨꯗ꯭ꯔꯁꯨ ꯌꯥꯔꯦ ꯑꯃꯨꯛꯀ ꯅꯨꯄꯤꯁꯤꯡꯅꯤꯅ ꯀꫭ ꯑꯁ
ꯍꯧꯖꯤꯛ ꯒꯥꯟꯒꯤ ꯑꯉꯥꯡꯁꯤꯡꯁꯦ ꯊꯕꯛ ꯁꯨꯕ ꯍꯩꯇꯦ
ꯍꯌꯦꯡ ꯆꯥꯎꯔꯒ ꯂꯣꯏ ꯒꯦꯟ ꯇꯥꯈ꯭ꯔꯅꯤꯗ ꯅꯪꯗꯤ ꯌꯥꯝ ꯅꯨꯡꯉꯥꯏꯅ ꯂꯩꯈ꯭ꯔꯅꯤ
ꯈꯪꯗ꯭ꯔꯦ ꯈꯪꯗ꯭ꯔꯦ ꯃꯤꯅ ꯑꯁ ꯌꯥꯝ ꯉꯟꯅ ꯌꯨꯝ ꯄꯥꯜꯂꯦ ꯍꯥꯏꯅ ꯍꯥꯏꯌꯦ ꯃꯤ ꯈꯔꯅ ꯉꯥꯟꯅ ꯃꯌꯨꯝ ꯄꯥꯊꯣꯛꯕꯁꯀ ꯐꯩꯌꯦ
ꯑꯂꯁ ꯉꯥꯟꯟꯅ ꯌꯨꯝ ꯄꯜꯂꯁꯨ ꯑꯃꯔꯣꯝꯗ ꯌꯥꯝ ꯐꯥꯕꯅꯤꯗ ꯑꯉꯥꯡꯁꯤꯡꯗꯣ ꯊꯨꯅ ꯁꯦꯝꯍꯥꯎꯕꯗꯨꯅꯀꯣ ꯑꯔ ꯂꯩ
ꯑꯗꯣ ꯍꯧꯖꯤꯛꯇꯤ ꯆꯥꯎꯗꯤ ꯆꯥꯎꯔꯛꯈ꯭ꯔꯦ ꯅꯨꯄꯤ ꯑꯣꯏꯕꯅꯤꯅ ꯑꯗꯨꯝ ꯅꯨꯄꯤꯒꯤ ꯊꯕꯛꯀꯨꯝꯕꯗꯤ ꯑꯗꯨꯝ ꯈꯔ ꯈꯔ ꯁꯨꯍꯟꯕꯀꯣ ꯑꯩꯅ
ꯑꯥ ꯇꯝꯍꯟꯒꯗꯧꯕꯅꯤꯗ ꯑꯗꯨꯝ ꯈꯔ ꯈꯔꯗꯤꯀꯣ
ꯑꯗꯨ ꯃꯣꯏꯅ ꯑꯁ ꯋꯥꯏ ꯁꯤꯠꯄꯤꯌꯣ ꯍꯥꯏꯔꯒ ꯁꯤꯊꯣꯛꯄꯤꯕ ꯐꯥꯎ ꯌꯥꯝ ꯀꯣꯝꯃꯦ ꯑꯩꯒꯤꯗꯤ ꯀꯣ ꯅꯨꯉꯥꯏꯔꯦꯕ ꯑꯗꯣ ꯁꯤꯁꯇꯔ ꯑꯩꯈꯣꯏꯗꯤ ꯂꯧ ꯎꯕ꯭ꯔꯥ ꯀꯃꯥꯏ ꯇꯧꯒꯦ
ꯑꯩꯈꯣꯏꯁꯨ ꯍꯣꯏ ꯂꯧ ꯎꯋꯦ
ꯃꯄꯥꯛ ꯂꯧꯁꯦ
ꯍꯥ
ꯅꯄꯥꯛ ꯂꯧꯔ ꯆꯤꯡ ꯂꯧꯔꯣ
ꯇꯝꯄꯥꯛꯇ ꯂꯧ ꯎꯔꯦ ꯑꯩꯈꯣꯏꯁꯨꯅꯦ ꯂꯧ ꯎꯗꯔꯗꯤ ꯑꯁ ꯀꯗꯥꯏꯗꯒꯤ ꯐꯥꯎ ꯍꯣꯏ ꯍꯨꯟꯈ꯭ꯔꯦ ꯑꯩꯈꯣꯏ ꯅꯍꯥꯟ ꯁꯇꯔꯗꯦꯗꯥ ꯍꯨꯟꯈ꯭ꯔꯦ
ꯑꯣ ꯑꯁ ꯂꯧ ꯎꯗꯔꯗꯤ ꯆꯥꯅꯤꯡꯉꯥꯏ ꯂꯩꯇꯦꯅꯦꯀꯣ
ꯍꯣꯏꯅꯦ ꯎꯄꯥꯏ ꯂꯩꯇꯦ ꯑꯁ ꯂꯧ ꯍꯨꯟꯗ꯭ꯔꯗꯤ ꯀꯗꯥꯏꯗꯒꯤ ꯅꯣꯏꯗꯤ ꯂꯧ ꯂꯣꯏꯈ꯭ꯔꯕꯣ
ꯍꯣꯏ ꯑꯩꯈꯣꯏꯁꯨ ꯇꯝꯄꯥꯛꯇ ꯂꯩꯌꯦ ꯑꯗꯨꯅ ꯑꯥ ꯆꯤꯡꯗ ꯏꯅꯦꯝꯕꯣꯛꯅ ꯁꯨꯔꯒ ꯂꯩꯕꯀꯣ
ꯑꯥ ꯍꯨꯟꯕꯒꯨꯝꯕ ꯂꯣꯏꯈ꯭ꯔꯕꯣ ꯅꯣꯏ ꯁꯨ
ꯍꯣꯏ ꯑꯩꯈꯣꯏꯗꯤ ꯂꯤꯡꯉꯦ ꯑꯩꯈꯣꯏꯗꯤ ꯂꯤꯡ
ꯑ ꯈꯣꯏ ꯍꯨꯟꯅꯅꯦ
ꯑꯩꯈꯣꯏ ꯅꯨꯄꯥꯅ ꯑꯗꯨꯝ ꯈꯔ ꯃꯤ ꯀꯥꯎꯔ ꯃꯤ ꯅꯦꯛꯍꯟꯅꯕ ꯈꯔ ꯄꯩꯁꯥ ꯈꯔ ꯃꯇꯦꯡ ꯄꯥꯡꯍꯜꯂꯕꯀꯣ
ꯑꯥ ꯍꯣꯏ ꯂꯤꯡꯕꯗꯨꯅꯗꯤ ꯐꯩ ꯍꯥꯏꯅꯦꯗ
ꯂꯤꯡꯕꯅ ꯍꯣꯏ ꯑꯩꯈꯣꯏꯗꯗꯤ ꯍꯨꯟꯕ ꯌꯥꯗꯦ ꯍꯥꯏꯗꯤ ꯏꯁꯤꯡ ꯈꯔ ꯋꯥꯕꯅꯤꯅꯀꯣ
ꯎꯝ
ꯑꯗꯨꯝ ꯂꯤꯡꯕꯅꯦ ꯑꯩꯈꯣꯏꯗꯤ
ꯎꯝ ꯂꯤꯡꯕꯅ ꯐꯩ ꯍꯥꯏꯅꯩꯌꯦꯕ ꯈꯪꯗꯦ ꯍꯨꯟꯗꯤ ꯍꯨꯟꯕꯤꯈ꯭ꯔꯦ ꯍꯥꯏꯌꯦ ꯀꯃꯥꯏꯅ ꯇꯧꯒꯦꯔ ꯈꯪꯗꯦ ꯑꯣ
ꯑꯣ ꯐꯥꯔꯛꯀꯅꯤ ꯐꯔꯛꯀꯅꯤ ꯑꯗꯣ ꯍꯨꯟꯕ ꯅ ꯑꯃꯨꯛ ꯑꯥ ꯀꯩꯅꯣ ꯌꯥꯝ ꯂꯨꯖ ꯑꯣꯏꯅ ꯀꯩꯅꯣ ꯇꯧꯗ꯭ꯔ ꯌꯥꯝ ꯇꯥꯏ ꯇꯧꯗ꯭ꯔꯗꯤꯀꯣ
ꯎꯝ
ꯑꯗꯨꯅ ꯐꯧꯗꯣ ꯍꯦꯟꯅ ꯑꯗꯨꯝ ꯊꯣꯛꯄꯅꯦꯕ
ꯈꯪꯗꯦ
ꯅꯣꯏꯕ ꯂꯧ
ꯍꯥꯜ
ꯑꯁ ꯒ꯭ꯌꯥꯟ ꯇꯥꯗ꯭ꯔꯦ ꯁꯥꯗ꯭ꯔꯣ ꯅꯣꯏꯗꯗꯤ ꯅꯣꯡꯖꯨꯕ꯭ꯔꯣ
ꯅꯣꯡ ꯁꯥ ꯀꯤꯟꯅ ꯁꯥꯔꯒ ꯂꯩꯌꯦ ꯀꯔꯤ ꯁꯕꯅ ꯒꯌꯥꯟ ꯇꯥꯗꯦ ꯎꯝ ꯅꯣꯏꯗꯁꯨ ꯁꯥꯕ꯭ꯔꯣ
ꯁꯥꯢ ꯌꯥꯝ ꯁꯥꯏ
ꯑꯁ ꯌꯥꯝ ꯁꯥꯔꯒ ꯂꯩꯑꯦꯕ
ꯌꯥꯝ ꯁꯥꯏꯑꯦ ꯅꯨꯡꯁꯥꯗꯤ ꯀꯟꯅ ꯊꯣꯛꯇꯕꯀꯣ
ꯍꯣꯏ ꯅꯨꯡꯁꯥ ꯊꯣꯛ ꯅꯨꯡꯁꯥ ꯌꯥꯝ ꯊꯣꯛꯇꯕꯤꯗ ꯀꯩꯅꯣ ꯁꯥꯔꯒ ꯂꯩꯕꯗꯣ ꯑꯗꯨꯃꯥꯏꯅ ꯇꯧꯋꯦ ꯃꯈꯣꯏ ꯆꯨꯝꯖꯨ
ꯍꯣꯏ
ꯌꯥꯝ
ꯍꯣꯔꯦꯟꯗꯤ ꯕꯣꯜ ꯌꯦꯡꯒꯗ꯭ꯔꯣ
ꯑꯁ ꯑꯩꯗꯤ ꯕꯣꯜ ꯌꯦꯡꯗꯦꯗ ꯕꯣꯜ ꯌꯦꯡꯕ꯭ꯔꯣ ꯅꯪꯗꯦ
ꯑꯁ ꯌꯦꯡꯕ ꯉꯝꯗꯦꯗ
ꯑ ꯑꯁ ꯑꯩꯗꯤ ꯕꯣꯜꯗꯤ ꯌꯦꯡꯗꯦ ꯍꯥ
ꯊꯦꯡꯃꯟ ꯃꯥꯟꯗꯅ
ꯑꯥ ꯍꯣꯢ ꯕꯣꯜ ꯌꯦꯡꯅꯕꯅ ꯕꯣꯜ ꯌꯦꯡꯅꯕꯅ ꯈꯪꯗ꯭ꯔꯦ ꯑꯩꯗꯤ ꯌꯦꯡꯗꯦꯗ
ꯑꯩꯗꯤ ꯌꯦꯡꯗꯦ ꯑꯩꯁꯨ ꯌꯦꯡ
ꯎ
ꯑꯗꯨꯛ ꯊꯦꯡꯅ ꯁꯥꯟꯅꯕꯗꯨꯕꯨ ꯀꯅꯥ ꯌꯦꯡꯕ ꯉꯝꯅꯤ
ꯃꯤꯗꯤ ꯂꯦꯞꯇꯅ ꯑꯗꯨꯝ ꯌꯦꯡꯕ ꯃꯥꯜꯂꯦ ꯇꯥꯕ꯭ꯔꯣ
ꯏꯁ ꯃꯈꯣꯟꯁꯦ ꯌꯥꯗꯔꯦ
ꯍꯣꯏ ꯑꯩꯅ ꯀꯩꯅꯣꯝꯃ ꯇꯧꯔ ꯂꯩꯕ ꯆꯤꯡꯂꯥꯎꯗꯤ ꯎꯅꯗ꯭ꯔꯣ ꯑꯗꯨꯗꯗꯤ ꯑꯣ ꯁꯤꯁꯇ꯭ꯔ ꯈꯣꯏ ꯆꯤꯡ ꯂꯥꯎ ꯎꯗ꯭ꯔꯣ
ꯇꯥꯕ꯭ꯔꯥ
ꯑꯩꯒꯤ ꯐꯣꯜ ꯅꯦꯠꯋꯥꯛ ꯅꯨꯡꯉꯥꯏꯇꯕꯅꯦꯕ ꯑꯩꯒꯤꯖꯨ ꯅꯦꯠꯋꯥꯛ ꯅꯨꯡꯉꯥꯏꯇꯕꯅꯦꯕ ꯑꯁ ꯌꯥꯗꯦ
ꯑꯣ ꯇꯥꯏ ꯅꯪꯒꯤ ꯈꯣꯟꯖꯦꯜꯗꯤ ꯇꯥꯏ
ꯅꯪꯒꯤ ꯁꯨꯝ ꯃꯆꯥ ꯃꯆꯥ ꯉꯥꯛꯇ ꯇꯥꯕ ꯃꯔꯛ ꯃꯔꯛꯇ
ꯃꯔꯥꯛꯇꯗꯤ ꯌꯥꯝ ꯆꯥꯎꯅ ꯑꯃꯨꯛ ꯇꯥꯒꯅꯤ
ꯑꯩꯒꯤ ꯏꯁꯄꯤꯀꯔꯗꯣ ꯈꯔ ꯅꯨꯡꯉꯥꯏꯇꯕ ꯑꯗꯨꯒꯤꯅꯦ
ꯑꯥ ꯁꯨꯃꯥꯏꯅ ꯑꯁ ꯅꯥꯀꯣꯡꯗ ꯐꯖꯅ ꯅꯥꯞꯔꯒ ꯇꯥꯗ꯭ꯔꯗꯤ
ꯑꯗꯨꯅꯦ ꯑꯩ ꯑꯩꯕꯨ ꯐꯣꯟ ꯇꯧꯕꯖꯤꯟꯅꯦ ꯑꯗꯨꯃꯥꯏꯅ ꯐꯣꯟꯗꯣ ꯅꯥꯀꯣꯟꯗ ꯆꯞ ꯑ ꯐꯖꯅ ꯅꯥꯞꯇ꯭ꯔꯗꯤ ꯌꯥꯗꯕꯅꯦꯕ
ꯌꯥꯗꯦꯅꯦ ꯐꯥꯖꯟꯅ ꯅꯞꯇ꯭ꯔꯗꯤ ꯇꯥꯗꯦꯕ
ꯑꯁꯣꯝꯗ ꯑꯩꯗꯤ ꯀꯟꯅ ꯂꯥꯎꯔꯒ ꯂꯩꯔꯕꯅꯦ
ꯑꯣ
ꯏꯃꯥ ꯕꯕꯥꯗꯤ ꯀꯔꯤ ꯀꯔꯤ ꯊꯕꯛ ꯁꯨꯔꯒ ꯂꯩꯕ꯭ꯔꯥ
ꯇꯥꯕ꯭ꯔꯥ ꯍꯜꯂꯣ